ꯎꯝ
ꯍꯜꯂꯣ
ꯇꯥꯕ꯭ꯔꯣ
ꯍꯣꯏ
ꯈꯣꯟ ꯐꯖꯅ ꯑꯗꯨꯝ ꯊꯣꯛꯄ꯭ꯔꯥ
ꯀꯩ ꯍꯥꯏꯅꯣ
ꯑꯗꯨꯝ ꯐꯖꯅ ꯊꯣꯛꯄ꯭ꯔꯕ ꯈꯣꯟꯗꯣ
ꯍꯥ
ꯑꯩꯒꯤ ꯈꯣꯟꯁꯦ ꯐꯖꯅ ꯇꯥꯕ ꯉꯝꯕ꯭ꯔꯥ
ꯍꯣꯏ ꯍꯣꯏ
ꯑꯣ ꯑ ꯀꯩꯒꯤꯅꯣ ꯅꯪꯒꯤꯗꯣ ꯃꯅꯤꯡꯗ ꯈꯣꯟ ꯌꯥꯝ ꯊꯣꯛꯏꯁꯦ ꯅꯪꯒꯤꯗꯒꯤ
ꯑꯩꯒꯤ ꯀꯩꯅꯣ ꯏꯀꯣ ꯊꯣꯛꯄ꯭ꯔꯥ
ꯊꯣꯛꯇꯦ ꯊꯣꯛꯇꯦ ꯑꯩꯅ ꯍꯥꯏꯗꯤ ꯃꯅꯤꯡꯗ ꯀꯩꯅꯣꯝꯃ ꯑꯗꯨꯝ
ꯕꯦꯛꯒ꯭ꯔꯥꯎꯟꯒꯤꯔꯣ
ꯎꯝ
ꯀꯩꯁꯨ ꯇꯧꯗꯦꯗ ꯑꯩ ꯏꯊꯟꯗ ꯂꯩꯕꯅꯦ
ꯍꯥꯝ ꯆꯥꯔꯦ
ꯌꯥꯔꯦ ꯀꯩ ꯀꯩ ꯏꯟꯁꯥꯡ ꯆꯥꯔꯕꯣ
ꯑꯥ ꯆꯥꯗ꯭ꯔꯤ ꯑꯩꯗꯤ ꯆꯥꯗ꯭ꯔꯤ
ꯑꯩꯈꯣꯏꯁꯨꯅꯦ ꯊꯣꯡꯁꯨ ꯊꯣꯡꯗ꯭ꯔꯤꯌꯦ
ꯀꯩꯒꯤꯗꯨ ꯃꯨꯛ ꯊꯦꯡꯕ
ꯃꯄꯥꯟ ꯆꯥꯠꯄ ꯑꯗꯨꯒꯤ
ꯑꯣ ꯑꯥ ꯃꯄꯥꯟ ꯆꯠꯂꯝꯃꯅꯤ ꯅꯣꯡꯅ ꯌꯩꯔꯝꯃꯅꯤꯅꯦ
ꯋꯥꯀꯤꯡ ꯋꯥꯀꯤꯡ ꯆꯥꯠꯄ ꯍꯣꯏ
ꯃꯥ ꯅꯪꯗꯤ ꯌꯨꯝꯗ ꯑꯗꯨꯝ ꯂꯩꯕ꯭ꯔꯣ
ꯑꯗꯨꯝ ꯂꯩꯕꯅꯦ ꯏꯔꯨꯑꯦ ꯏꯔꯨꯈ꯭ꯔ ꯃꯇꯨꯡꯗ ꯀꯩꯅꯣ ꯇꯧꯋꯦ ꯆꯥꯛ ꯊꯣꯡꯔꯝꯃꯦ ꯏꯟꯁꯥꯡ ꯊꯣꯡꯔꯝꯃꯦ ꯑꯗꯨꯒ ꯍꯣꯏ
ꯅꯣꯏꯗꯤ ꯀꯩꯅꯣ ꯇꯧ ꯏꯁꯤꯡ ꯅꯨꯡꯉꯥꯏꯕ꯭ꯔꯥ
ꯅꯨꯡꯉꯥꯏꯌꯦ ꯑꯩꯈꯣꯏꯗꯤ ꯅꯣꯏꯗꯤ ꯅꯨꯡꯉꯥꯏꯇꯦ
ꯅꯨꯡꯉꯥꯏꯕꯅꯦ ꯍꯣꯏ ꯅꯨꯡꯇꯤꯒꯤ ꯑꯗꯨꯝ ꯐꯖꯟꯅ ꯂꯥꯛꯄꯅꯦ
ꯎꯝ ꯃꯩꯁꯨ ꯅꯨꯡꯉꯥꯏꯌꯦ ꯑꯗꯨ ꯃꯔꯛ ꯃꯔꯛꯇꯗꯤ ꯑꯁ ꯐꯔꯛ ꯇꯥꯏ ꯃꯔꯛ ꯃꯔꯛꯇꯗꯤ ꯊꯕꯛ ꯌꯥꯝ ꯆꯤꯟꯕ ꯅꯨꯃꯤꯠꯇꯗꯤ ꯃꯔꯛ ꯍꯣꯏ ꯃꯥꯏꯁꯨ ꯃꯨꯠꯀꯜꯂꯦ ꯏꯁꯤꯡꯁꯨ ꯐꯖꯅ ꯇꯥꯔꯝꯗꯦ ꯑꯗꯨ ꯃꯇꯥꯝꯗꯗꯤ ꯑꯣ ꯍꯧꯖꯤꯛꯀꯥꯟꯕꯨꯗꯤ ꯁꯨꯇꯤꯅꯤꯅ ꯑꯗꯨꯝ ꯌꯥꯏꯌꯦꯕ ꯑꯗꯣ ꯁꯨꯇꯤ ꯑꯣꯏꯗꯕꯀꯥꯟ ꯅꯗꯤ ꯃꯩꯁꯨ ꯂꯥꯛꯇꯕ ꯏꯁꯤꯡꯁꯨ ꯇꯥꯗꯕ ꯑꯗꯨꯝ ꯅꯨꯃꯤꯠꯇꯗꯤ ꯑꯣ ꯂꯣꯏꯔꯦ ꯂꯣꯏꯔꯦ ꯀꯩ ꯀꯩ ꯃꯊꯦꯜ ꯊꯣꯡꯉꯤꯅꯣ
ꯊꯣꯡꯕ ꯍꯧꯗ꯭ꯔꯤꯌꯦ
ꯑꯣ ꯀꯩ ꯃꯊꯦꯡ ꯊꯣꯡꯗꯣꯏꯅꯣ ꯑꯗꯨꯗꯤ
ꯈꯪꯗꯦ ꯑꯂꯨꯒ ꯈꯪꯗ꯭ꯔꯦ ꯅꯪꯗꯤ
ꯑꯈꯨꯏ ꯑ ꯆꯝꯐꯨꯠ ꯑꯃ ꯊꯣꯡꯉꯦ ꯑꯗꯨꯒ ꯑ ꯀꯪ ꯎꯝ ꯀꯔꯤ ꯍꯥꯏꯕ꯭ꯔꯥ ꯑ ꯍꯋꯥꯏ ꯍꯋꯥꯏ ꯁꯤꯡꯖꯨ ꯇꯧꯋꯦ ꯑꯗꯨꯝ ꯆꯥꯔꯅꯦ
ꯀꯩꯅꯣ ꯉꯁꯤꯁꯦ ꯕꯣꯜ ꯄꯨꯡ ꯀꯌꯥꯗ ꯂꯩꯕ꯭ꯔꯥ
ꯁꯥꯟꯅꯕꯗꯨꯔꯣ
ꯍꯣꯏ
ꯄꯨꯡ ꯃꯥꯄꯟ ꯃꯈꯥꯏꯗ
ꯃꯥꯄꯜ ꯃꯈꯥꯏꯗ ꯌꯦꯡꯗꯣꯏꯔꯣ
ꯌꯦꯡꯅꯤꯌꯦ ꯀꯔꯝꯕ ꯀꯟꯗꯣꯏꯅꯣ ꯅꯪꯗꯤ ꯀꯔꯝꯕꯗꯨꯔꯣ
ꯑꯔꯖꯦꯟꯇꯤꯅꯥꯒ ꯀꯔꯤꯅꯣ
ꯑꯗꯨꯒꯨꯝꯕꯗꯣ ꯍꯩꯕ ꯌꯥꯗꯕꯅꯦ ꯅꯪꯁꯦ ꯌꯥꯝ ꯁꯣꯏꯌꯦ
ꯃꯄꯥꯟꯗꯗꯤ ꯌꯥꯏꯌꯦ
ꯌꯥꯗꯦ ꯃꯅꯨꯡꯗꯁꯨ ꯌꯥꯗꯦ
ꯑꯩꯈꯣꯏ ꯑꯩꯈꯣꯏꯒꯤꯗꯣ ꯌꯥꯗꯦ ꯍꯥꯏꯕꯅꯦ
ꯑꯣꯍꯣ ꯑꯇꯩꯒꯤꯗꯤ ꯑꯗꯨꯝ ꯌꯥꯕ꯭ꯔꯥ
ꯍꯣꯏ
ꯀꯅꯥꯅ ꯍꯥꯏꯕꯤꯒꯦ ꯅꯪꯗꯤ
ꯑꯗꯨꯁꯨ ꯍꯥꯏꯕ ꯌꯥꯗꯦ
ꯑꯣ ꯑꯩꯉꯣꯟꯗꯗꯤ ꯑꯗꯨꯕꯨ ꯑꯣ ꯑꯩꯉꯣꯟꯗꯗꯤ ꯀꯦꯝꯇ ꯍꯥꯏꯕ ꯌꯥꯗꯦꯅ ꯍꯥꯏꯔꯝꯕꯅꯦꯕ ꯑꯗꯨꯒꯨꯝꯕꯗꯣ
ꯅꯨꯄꯤꯅꯔ ꯅꯨꯄꯥꯅꯔꯥ
ꯅꯨꯞꯄꯥ
ꯃꯄꯨꯔꯣ
ꯍꯣ
ꯃꯄꯨ
ꯎꯝ ꯃꯄꯨꯅ ꯃꯄꯨꯅ ꯅꯨꯄꯥ ꯅꯨꯄꯥ ꯑꯗꯣ
ꯎꯝ
ꯉꯔꯥꯡꯒꯤ ꯄꯣꯔꯝꯕꯗꯣ ꯅꯪꯗꯨ ꯀꯟꯕ꯭ꯔꯥ ꯀꯟꯗꯕ꯭ꯔꯥ
ꯈꯪꯗꯦꯗ
ꯅꯨꯡꯁꯤ ꯑꯗꯨꯝ ꯅꯨꯡꯁꯤꯌꯨꯀꯣ ꯀꯞꯄꯗꯣ
ꯃꯥꯅꯦ
ꯑꯩꯗꯤ ꯉꯔꯥꯡ ꯀꯞꯄ ꯎꯕꯗꯩ ꯑꯩ ꯑꯩꯁꯨ ꯑꯗꯨꯝ ꯀꯞꯅꯤꯡꯕ ꯐꯥꯎꯋꯦ ꯀꯞꯅꯤꯡ ꯑꯁ ꯅꯨꯡꯁꯤꯕꯦ ꯌꯦꯡꯕꯅꯤ ꯑꯩꯗꯤ ꯌꯦꯡꯕꯅꯦ ꯑꯩꯗꯤ ꯅꯨꯡꯁꯤꯕꯅ ꯅꯨꯡꯁꯤꯕꯅ ꯍꯪꯒꯥꯝꯕꯥꯟ ꯃꯆꯨꯒꯤ ꯅꯍꯥꯟ ꯅꯍꯥꯟꯃꯨꯛ ꯄꯣꯕꯗꯨꯁꯨ ꯨ ꯅꯤꯡꯁꯤꯡꯕ꯭ꯔꯥ ꯍꯪꯒꯝꯄꯥꯟ ꯍꯪꯉꯝꯄꯥꯟ ꯃꯆꯨꯒꯤ
ꯍꯣꯏ ꯍꯣꯏ ꯍꯣꯏ ꯍꯣꯏ
ꯅꯨꯡꯁꯤꯕꯅ ꯃꯥꯗꯤ ꯑꯍꯥ ꯃꯥꯗꯤ ꯌꯥꯝ ꯅꯨꯡꯁꯤꯌꯦ ꯑꯥ
ꯍꯥꯟꯅ ꯀꯩꯅꯣ ꯇꯧꯕꯗꯣ ꯑꯩꯈꯣꯏꯒꯤ ꯃꯤ ꯑꯥ ꯃꯥꯟꯕꯗꯣ
ꯍꯣꯏ
ꯑꯗꯨꯁꯨ ꯌꯥꯝ ꯅꯨꯡꯁꯤꯌꯦ
ꯨꯁꯨ ꯌꯥꯝ ꯅꯨꯡꯁꯤ ꯅꯠꯇ꯭ꯔꯣ
ꯃꯥ ꯃꯥꯅꯦ
ꯑꯗꯨꯀꯣꯏꯁꯤ ꯌꯥꯝ ꯅꯨꯡꯁꯤꯌꯦ
ꯑꯥ ꯑꯃꯕꯨꯗꯤ ꯀꯥꯞꯀꯅꯤ ꯃꯥꯗꯣ ꯌꯨꯝ ꯍꯜꯂꯅꯤꯕ
ꯑꯥ ꯀꯃꯥꯏꯅ ꯍꯜꯂꯣꯏ ꯍꯜꯂꯣꯏ ꯍꯦ ꯅꯪꯁꯨ ꯗꯨꯃꯥꯏꯅꯗꯤ ꯍꯥꯏꯅꯨ ꯀꯩꯔꯣ
ꯌꯦꯉꯣꯀꯣ
ꯑꯗꯨꯃꯥꯏꯅ ꯍꯥꯏꯅꯨ ꯑꯦ ꯑꯗꯨ ꯄꯥꯝꯗꯦ ꯍꯧꯖꯤꯛ
ꯉꯔꯥꯡꯒꯤꯁꯨ ꯉꯔꯥꯡꯒꯤꯁꯨ ꯄꯥꯝꯗꯦ ꯅꯍꯥꯟꯒꯤꯁꯨ ꯄꯥꯝ ꯅꯥ ꯍꯥꯡꯒꯤꯗꯤ ꯍꯣꯏ ꯑꯗꯨꯝ ꯌꯥꯏ ꯑꯗꯣ ꯉꯔꯥꯡ ꯉꯔꯥꯡꯒꯤꯁꯨ ꯉꯁꯤꯒꯤꯁꯨ ꯄꯥꯝꯗꯦ ꯑꯅꯤꯃꯛꯁꯨ ꯄꯥꯝꯗꯦ
ꯄꯥꯝꯃꯦ ꯂꯣꯏꯅꯃꯛ ꯄꯥꯝꯃꯦ ꯑꯩꯗꯤ ꯑꯍꯨꯝꯃꯛ ꯃꯣꯏ ꯀꯞꯄ꯭ꯔꯗꯤ ꯑꯗꯨꯝ ꯀꯞꯅꯤꯡꯉꯦ
ꯍꯣꯏ
ꯑꯗꯨꯗꯤ ꯑꯗꯨ ꯇꯥꯔꯗꯤ ꯅꯪꯁꯦ ꯀꯔꯝꯕ ꯄꯥꯝꯕ꯭ꯔꯥ ꯍꯥꯏꯔꯗꯤ ꯀꯩꯅꯣ ꯄꯥꯝꯔꯛ ꯄꯥꯝꯔꯝꯅꯤꯅꯦ ꯎꯝ ꯑꯩ ꯍꯥꯏꯒꯦ ꯑꯩ ꯍꯥꯏꯒꯦ ꯃꯣꯏ ꯐꯨꯔꯤꯠꯇ ꯌꯦꯟ ꯅꯞꯄꯗꯣ ꯍꯥꯏꯇꯥꯔꯦ
ꯉꯔꯥꯡꯒꯤ ꯑꯣꯏꯔꯝꯒꯅꯤ
ꯉꯔꯥꯡꯒꯤ ꯅꯠꯇꯦ ꯉꯔꯥꯡꯒꯤ ꯅꯠꯇꯦ ꯅꯍꯥꯟ ꯑꯥ ꯃꯣꯏ ꯑꯥ ꯃꯗꯨꯁꯤꯞ ꯁꯤꯕꯥꯏ ꯁꯤꯕꯥꯏꯒꯤ ꯏꯁꯩ ꯃꯥꯒꯤꯗꯃꯛ ꯁꯤꯕꯥꯏꯒꯤ ꯏꯁꯩ ꯁꯤꯕꯥꯏꯒꯤ ꯏꯁꯩꯁꯨ ꯂꯩꯕꯗꯣ ꯃꯥꯒꯤꯗ
ꯍꯥꯥ
ꯃꯥꯒꯤꯗ ꯁꯤꯐꯥꯏꯒꯤ ꯏꯁꯩꯁꯨ ꯂꯩꯕꯗꯣ ꯃꯤꯅ ꯁꯛꯄꯤꯕꯗꯣ ꯁꯤꯕꯥꯏꯒꯤ ꯐꯨꯔꯤꯠ ꯍꯥꯞꯍꯜꯂꯒ ꯑꯗꯨꯝ ꯁꯛꯄꯤꯕꯗꯣ ꯑꯗꯨ ꯀꯟꯕ ꯃꯥꯜꯂꯦ ꯅꯪꯁꯦ
ꯀꯅꯥ ꯑꯣꯏꯕ꯭ꯔꯥ
ꯀꯃꯥꯏ ꯍꯥꯏꯗꯣꯏꯅꯣ ꯀꯃꯥꯏꯅ ꯍꯥꯏꯅꯤ ꯀꯃꯥꯏꯅ ꯍꯥꯏꯅꯤ ꯅꯪ ꯌꯦꯡꯒꯟꯗꯦ ꯁꯥꯟꯅꯕꯗꯣ
ꯋꯥꯡꯃꯗꯨꯔꯥ
ꯑꯁ ꯑꯗꯨꯗꯤ ꯉꯥꯡꯁꯪ ꯉꯥꯡꯕ ꯍꯥꯞꯄ ꯅꯠꯇ꯭ꯔꯣ ꯃꯁꯝ ꯏꯁꯥꯡ ꯁꯥꯡ ꯁꯥꯡꯔꯒ ꯃꯁꯝ ꯄꯨꯜꯂꯒ ꯍꯥꯏꯕ ꯅꯠꯇ꯭ꯔꯣ ꯑꯗꯨ ꯅꯠꯇꯦ ꯑꯗꯨ ꯅꯠꯇꯦ ꯍꯧꯖꯤꯛꯀꯤ ꯑꯃꯗꯣ ꯑꯃ ꯑꯃ ꯀꯃꯥꯏꯅ ꯍꯩꯁꯤꯔꯣ ꯀꯃꯥꯏꯅ ꯍꯩꯁꯤꯔꯣ
ꯀꯅꯥꯅꯣ
ꯑꯥ ꯏꯁꯤꯡꯒꯤ ꯃꯆꯨ ꯍꯥꯞꯄꯗꯣ ꯍꯥꯏꯇꯥꯔꯦ ꯏꯁꯤꯡꯒꯤ ꯃꯆꯨ ꯌꯥꯝꯅ ꯌꯥꯛꯄ ꯏꯁꯤꯡꯒꯤ ꯃꯆꯨ ꯐꯨꯔꯤꯠ ꯍꯥꯞꯄꯗꯣ ꯑꯗꯨꯒ ꯃꯥꯒꯤꯗ ꯇꯔꯥ ꯇꯔꯥꯅꯦ ꯃꯥꯒꯤꯗꯣ
ꯇꯔꯥ
ꯇꯔꯥ ꯍꯣꯏ
ꯅꯪꯗꯤ ꯕꯣ ꯐꯖꯅ ꯌꯦꯡꯕ ꯃꯥꯜꯂꯦꯀꯣ
ꯑꯩꯗꯤ ꯐꯖꯅ ꯌꯦꯡꯕꯅꯦ ꯑꯩꯗꯤ ꯐꯥꯖꯅ ꯌꯦꯡꯕꯅꯦ
ꯑꯩꯗꯤ ꯌꯦꯡꯗꯦ ꯐꯖꯅ
ꯑꯣ ꯑꯗꯨꯒꯤꯅꯦ ꯈꯪꯗ꯭ꯔꯤꯗꯣ ꯑꯩꯗꯤ ꯌꯦꯡꯕꯒꯤꯅꯦ
ꯀꯅꯥ ꯑꯣꯏꯔꯝꯒꯅꯤ ꯈꯪ
ꯃꯁꯥꯁꯦ ꯃꯥꯁꯦ ꯑꯗꯨꯝ ꯏꯁꯩꯗꯨꯁꯨ ꯑꯗꯨꯝ ꯈꯪꯔꯝꯅꯤ
ꯉꯁꯤ ꯁꯅꯥꯒꯅꯤ ꯃꯥꯖꯨꯀꯣ
ꯉꯁꯤꯔꯣ ꯉꯁꯤ ꯅꯠ ꯉꯁꯤ ꯅꯠꯇꯦꯍꯦ
ꯉꯁꯤ ꯉꯁꯤ ꯍꯥꯏꯕꯅꯦ
ꯕꯥꯔꯣ ꯃꯈꯥꯏꯗꯨꯗꯔꯣ
ꯈꯪꯗꯦ ꯃꯥꯄꯟ ꯃꯈꯥꯏꯗ ꯍꯥꯏꯕ ꯅꯠꯇ꯭ꯔꯣ ꯑꯩ ꯈꯪꯗꯦ ꯑꯩ
ꯑꯦ ꯃꯥꯄꯜ ꯃꯈꯥ ꯃꯥꯄꯜ ꯃꯈꯥꯏꯒꯤꯗꯨꯗꯤ ꯀꯩꯅꯣꯅꯦ ꯑ ꯑ ꯀꯩꯅꯣ ꯀꯩꯅꯣ ꯃꯤ ꯇꯦꯟꯕꯗꯣ ꯑꯇꯤꯌꯥꯒꯤ ꯃꯆꯨ ꯐꯨꯔꯤꯠ ꯍꯥꯞꯄꯒ ꯃꯌꯥꯏꯗ ꯀꯩꯅꯣ ꯂꯩꯕ ꯗꯣ ꯅꯨꯡꯁꯥ ꯂꯩꯕꯗꯣ ꯑꯗꯨꯗꯨꯅꯦ ꯎꯝ ꯑꯗꯨ ꯀꯩꯅꯣꯝꯃ ꯂꯩꯕꯗꯣ
ꯑꯗꯨ ꯍꯥꯞꯄꯗꯨꯅꯦ ꯑꯗꯨ ꯁꯥꯟꯅꯗꯣꯏꯅꯦ ꯉꯁꯤꯗꯤ
ꯀꯩꯅꯣꯗꯨꯗꯤ ꯇꯔꯥꯗꯨꯗꯤ
ꯃꯣꯏ ꯂꯣꯏꯅꯃꯛ ꯇꯔꯥꯅꯦ
ꯅꯠꯇꯦ ꯏꯁꯤꯡꯒꯤ ꯃꯆꯨ ꯍꯥꯞꯄꯗꯣ ꯇꯔꯥꯗꯨꯗꯤ
ꯑꯗꯨꯗꯤ ꯉꯁꯤ ꯅꯠꯇꯦ ꯍꯌꯦꯡꯅꯦ
ꯎꯝ
ꯍꯩꯌꯥ ꯖꯦꯔꯣ ꯀꯥꯎꯈ꯭ꯔꯦ
ꯈꯪꯗꯦꯗ ꯑꯩꯗꯤ
ꯃꯣꯏ ꯈ꯭ꯋꯥꯏꯗꯒꯤ ꯀꯟꯕ ꯈꯣꯏꯗꯣ ꯃꯣꯏ ꯈ꯭ꯋꯥꯏꯗꯒꯤ ꯀꯟꯕ ꯀꯩꯅꯣ ꯈꯣꯏꯗꯨꯅꯦ ꯍꯩꯕ ꯍꯣꯏꯗꯨꯅꯦ ꯁꯥꯟꯅꯕꯗ ꯈ꯭ꯋꯥꯏꯗꯒꯤ ꯍꯩꯕ ꯈꯣꯏꯗꯨꯅꯦ
ꯍꯣꯏ ꯎꯡ ꯑ ꯍꯌꯦꯡꯒꯤꯔꯣ
ꯍꯣꯏ
ꯈꯪꯉꯦ ꯈꯪꯉꯦ
ꯈꯪꯔꯝꯅꯤꯗ ꯃꯣꯏ ꯌꯥꯝ ꯍꯩꯕꯅꯦ ꯃꯁꯥꯒꯥꯗꯣ
ꯎꯝ ꯋꯥꯡꯗꯦꯀꯣ ꯍꯣꯏ ꯍꯣꯏ ꯈꯪꯉꯦ ꯃꯣꯏꯒꯤ ꯏꯁꯩ ꯂꯩꯕꯅꯦ ꯃꯣꯏ ꯃ ꯃꯤꯡꯗꯣ ꯃꯊꯪ ꯃꯊꯪ ꯃꯊꯪ ꯇꯧꯔꯒ ꯀꯣ ꯅꯠꯇ꯭ꯔꯥ
ꯑꯗꯨ ꯈꯣꯏꯗꯤ ꯉꯁꯤ ꯁꯥꯟꯅꯅꯤꯕꯀꯣ ꯑꯗꯨ ꯈꯣꯏꯗꯨꯅꯤꯕ ꯏꯁꯤꯡ ꯃꯆꯨ ꯀꯩꯅꯣ ꯑꯇꯤꯌꯥꯒꯤ ꯃꯆꯨ ꯍꯥꯞꯄ ꯑꯗꯣ ꯑꯗꯨ ꯈꯣꯏꯗꯣꯅꯦꯕꯀꯣ
ꯎꯝ
ꯍꯧꯖꯤꯛꯇꯤ ꯑꯃ ꯂꯩꯕꯅꯦꯕ ꯃꯣꯏꯅ ꯈ꯭ꯋꯥꯏꯗꯒꯤ ꯁꯥꯟꯅꯕ ꯍꯩꯕꯁꯤꯗ ꯃꯣꯏꯅꯦꯕ ꯅꯍꯥꯟ ꯃꯨꯛꯇꯤ ꯉꯝꯔꯝꯗꯦ ꯅꯍꯥꯟ ꯆꯍꯤ ꯃꯔꯤ ꯁꯨꯈ꯭ꯔꯦꯅ ꯑꯃꯨꯔꯛ ꯁꯥꯟꯅꯕꯗꯣ ꯃꯣꯏꯅ ꯑꯥ
ꯑꯩꯅ ꯈꯟꯕ ꯍꯣꯏ
ꯆꯍꯤ ꯃꯔꯤ ꯆꯍꯤ ꯃꯔꯤ ꯃꯃꯥꯡꯗ ꯉꯝꯔꯝꯕ ꯑꯩꯈꯣꯏꯗꯣ ꯅꯠꯇꯦꯕ ꯑꯩꯅ ꯍꯥꯏꯗꯤ ꯃꯣꯏ ꯄꯣꯔꯝꯕ ꯈꯣꯏꯗꯨꯅꯦ ꯑꯩꯅ ꯍꯥꯏꯗꯣ ꯈ꯭ꯋꯥꯏꯗꯒꯤ ꯍꯩꯕ ꯈꯣꯏꯗꯣ ꯃꯣꯏꯅꯦꯕ ꯕꯥꯞ ꯇꯕ꯭ꯔꯥ
ꯍꯣꯏ ꯍꯣꯏ ꯍꯣꯏ
ꯃꯣꯏꯗꯣ ꯃꯨꯔꯒ ꯍꯥ
ꯌꯥꯝ ꯍꯩꯌꯦꯕ
ꯀꯃꯥꯏ ꯀꯔꯤ ꯍꯥꯏꯕꯅꯣ
ꯑꯗꯨꯝ ꯀꯩꯅꯣ ꯀꯩ ꯍꯥꯏꯁꯤꯔꯥ ꯐꯖꯅ ꯑꯥ ꯗꯤꯁꯀ꯭ꯔꯥꯏꯞ ꯇꯧꯕꯗꯣ
ꯑꯧ ꯍꯩꯕꯅꯦ ꯍꯩꯕꯅꯦ ꯇꯝꯃꯨꯔꯕꯅꯦ ꯑꯗꯨ ꯈꯣꯏꯗꯨꯅꯦꯕ ꯃꯣꯏꯁꯦ ꯍꯩꯕꯁꯦ ꯃꯣꯏꯗꯨꯅꯦꯕ ꯑꯩꯅ ꯈ꯭ꯋꯥꯏꯗꯒꯤ ꯀꯤꯖꯕꯁꯦ
ꯌꯥꯝ ꯊꯦꯡꯕ ꯃꯇꯝꯗꯁꯨ ꯑꯗꯨꯝ ꯌꯦꯡꯕ꯭ꯔꯥ
ꯑꯗꯨꯝ ꯌꯦꯡꯕꯅꯦ ꯑꯩꯗꯤ ꯅꯨꯡꯗꯥꯡꯗꯨꯁꯨ ꯄꯨꯡ ꯑꯃ ꯃꯈꯥꯏꯗꯁꯨ ꯍꯧꯒꯠꯂꯒ ꯌꯦꯡꯉꯤꯅꯦ ꯑꯌꯨꯛ ꯉꯟꯇꯥꯒꯤ ꯃꯔꯤ ꯃꯈꯥꯏꯁꯨ ꯑꯍꯨꯝ ꯃꯈꯥꯏꯁꯨ ꯂꯣꯏꯅꯃꯛ ꯍꯧꯒꯠꯂꯒ ꯌꯦꯡꯉꯤꯅꯦ
ꯉꯝꯃꯔꯣꯏ ꯑꯩꯗꯤ
ꯅꯪꯗꯤ ꯌꯦꯡꯒꯟꯗꯦ
ꯉꯝꯗꯦ ꯍꯣꯏ ꯈꯣꯏꯒꯤ ꯅꯦꯠꯁꯨ ꯌꯥꯗꯦ
ꯅꯨꯡꯉꯥꯏꯕꯅꯦ ꯅꯨꯡꯉꯥꯏꯕꯗꯤ ꯌꯥꯝ ꯅꯨꯡꯉꯥꯏꯕꯅꯦ
ꯅꯪ ꯅꯊꯟꯗ ꯌꯦꯡꯕ꯭ꯔꯣ
ꯍꯣꯏ ꯑꯩ ꯂꯩꯃꯤꯟꯅꯕ ꯈꯣꯏꯗꯣ ꯌꯦꯡꯅꯤꯡꯗꯦꯕ ꯃꯣꯏꯗꯤ ꯃꯈꯣꯏꯗꯣ ꯑꯩ ꯈꯛꯇꯅꯦ ꯌꯦꯡꯉꯤꯁꯦ ꯑꯉꯥꯡ ꯂꯥꯎꯗꯦ ꯂꯥꯎꯗꯦ ꯀꯩꯅꯣ ꯀꯩꯅꯣ ꯍꯥꯏ ꯑꯗꯨꯒꯨꯝꯕꯗꯤ ꯇꯧꯌꯦꯀꯣ ꯄꯥꯈꯠꯄꯒꯨꯝꯕꯗꯤ ꯌꯥꯎꯋꯦ ꯑꯗꯨꯏꯁꯨ ꯂꯥꯎꯕꯗꯤ ꯂꯥꯎꯗꯦ ꯂꯥꯎꯕꯗꯤ ꯑꯔꯣꯏꯕ ꯅꯨꯃꯤꯠꯇꯨꯗ ꯂꯥꯎꯗꯣꯏꯅꯤ
ꯃꯅꯦ
ꯑꯔꯣꯏꯕ ꯅꯨꯃꯤꯠꯇꯨꯗ ꯑꯥ ꯑꯥ ꯂꯥꯎꯗꯣꯏꯅꯦ
ꯆꯥꯛ ꯊꯣꯡꯉꯅꯤꯌꯦ ꯀꯃꯥꯏꯅ ꯊꯣꯡꯕ꯭ꯔꯣ ꯅꯪ ꯃꯩ ꯃꯩꯗ ꯍꯥꯏꯁꯤꯔꯥ ꯀꯃꯥꯏꯅ ꯅꯨꯡꯁꯤꯠꯅ ꯊꯣꯡꯕ꯭ꯔꯣ ꯍꯥꯏꯇꯥꯔꯦ ꯅꯠꯇ꯭ꯔꯒ ꯃꯩꯅ ꯊꯣꯡꯕ꯭ꯔꯣ ꯅꯨꯡꯁꯤꯠꯅ ꯑꯣ ꯑꯗꯨꯝ ꯕꯞ ꯇꯔꯦꯁꯦ
ꯎꯝ ꯅꯨꯡꯁꯤꯠ ꯅꯝꯊꯤꯕꯗꯣ
ꯑꯗꯣ ꯅꯣꯏ ꯅꯨꯡꯁꯤꯠꯇꯣ ꯍꯥꯟꯕꯗ ꯂꯨꯄꯥ ꯀꯌꯥ ꯀꯌꯥ ꯂꯧꯒꯦ
ꯀꯩꯅꯣ ꯌꯨꯝꯗꯒꯤ ꯑꯗꯨꯝ ꯊꯤꯟꯕꯤ ꯍꯥ ꯍꯥꯟꯅꯗꯤ ꯏꯃꯥꯟꯅꯕꯤ ꯀꯩꯅꯣ ꯂ ꯂꯧꯕꯗꯨ ꯑꯅꯤꯒ ꯇꯔꯨꯛ
ꯑꯣ ꯍꯧꯖꯤꯛꯇꯤ ꯀꯥꯔ ꯀꯥꯔꯦꯀꯣ
ꯀꯥꯔꯦ ꯍꯣꯏ ꯑꯍꯨꯝ ꯌꯧꯔꯦ ꯍꯥꯏꯕꯅꯦ
ꯑꯣ ꯅꯍꯥꯟ ꯃꯨꯛꯇꯤ ꯃꯔꯤ ꯃꯉꯥ ꯌꯥꯎꯕꯅꯦ ꯃꯔꯤ ꯃꯈꯥꯏꯅꯦ